ꯑꯣ
ꯑꯧ ꯇꯥꯕ꯭ꯔꯥ ꯍꯣꯏ ꯇꯥꯏ
ꯀꯩꯒꯤꯅꯣ ꯅꯪꯅ ꯇꯧꯔꯗꯤ ꯌꯥꯗꯕ
ꯑꯩꯉꯣꯟꯗ ꯃꯤꯆꯪ ꯃꯤꯈꯥꯏ ꯂꯩꯕ ꯃꯥꯜꯂꯦ ꯃꯥꯁꯦ ꯅꯪ ꯃꯨꯉꯛ ꯅꯨꯡꯁꯤꯕ ꯃꯥꯂꯦ
ꯑꯣ ꯀꯔꯤꯔ ꯅꯪ ꯀꯔꯤꯁꯨ ꯍꯥꯞꯇꯦꯀꯣ ꯅꯪ ꯐꯣꯟꯗ
ꯍꯣꯏ ꯂꯩꯃꯛ ꯎꯝ ꯍꯥꯞꯇꯦ ꯅꯪꯒꯤ ꯈꯣꯟ ꯑꯗꯨꯝ ꯇꯥꯕ꯭ꯔꯣ? ꯍꯥꯂꯧ ꯇꯥꯗ꯭ꯔꯦ ꯇꯥꯕ꯭ꯔꯣ? ꯕꯨ ꯅꯪꯒꯤ ꯈꯣꯟ ꯇꯥꯗ꯭ꯔꯦ